ꯍꯜꯂꯣ
ꯀꯩꯗꯧꯔꯝꯃꯤꯅꯣ
ꯄꯦ ꯁꯨꯝ ꯂꯩꯔꯝꯕꯅꯤꯗ ꯉꯥꯍꯟꯍꯩꯗꯤ ꯕꯣꯜ ꯌꯦꯡꯕꯒꯤ ꯑꯍꯤꯡꯒ ꯇꯨꯝꯕꯣ ꯇꯨꯝꯗꯕꯑꯣ ꯇꯧꯅꯤꯗꯣ ꯉꯔꯥꯡꯗꯤ ꯑꯩꯁꯨ ꯉꯁꯤꯁꯦ ꯐꯖꯅ ꯇꯨꯡꯒꯦꯅ ꯉꯔꯥꯡꯗꯤ ꯕꯣꯂ ꯌꯦꯡꯗ꯭ꯔꯦ
ꯑꯣ ꯉꯔꯥꯡ ꯕꯣꯂ ꯌꯦꯡꯗ꯭ꯔꯦ
ꯎꯝ ꯅꯪꯗꯤ ꯌꯦꯡꯕ꯭ꯔꯣ
ꯑ ꯉꯔꯥꯡ ꯃꯠꯇꯦꯛ ꯈꯔ ꯌꯦꯡꯉꯝꯃꯦ
ꯀꯃꯥꯏ ꯀꯃꯥꯏꯅ ꯀꯔꯤ ꯐꯤꯕꯝ ꯑꯣꯏꯍꯧꯒꯦ
ꯀꯩꯅꯣꯅ ꯈꯔ ꯅꯩꯈ꯭ꯔꯦ ꯗꯦꯟ ꯍꯂꯦꯟ ꯍꯣꯏ ꯂꯝꯗꯣ ꯀꯩꯕ
ꯅꯣꯔꯋꯦ
ꯅꯣꯔꯋꯦ ꯅꯣꯔꯋꯦꯅ ꯇꯧꯁꯤꯟꯈ꯭ꯔꯦ ꯑꯃꯁꯦ ꯐꯤ ꯌꯣꯈ꯭ꯔꯦꯗ
ꯑꯣ
ꯎꯝ ꯉꯁꯥꯏꯒꯤ ꯃꯦꯛꯁꯤꯀꯣꯒꯤꯗꯨ ꯌꯦꯡꯗꯦ ꯃꯦꯛꯁꯤꯀꯣꯅ ꯀꯥꯈ꯭ꯔꯦ ꯀꯩꯅꯣꯁꯨ ꯀꯨꯔꯥꯒꯣ ꯍꯥꯏꯕ꯭ꯔꯥ
ꯑ
ꯃꯦꯛꯁꯤꯀꯣꯅ ꯑꯅꯤ ꯇꯧꯁꯟꯒꯔꯦ ꯍꯥꯞ ꯃꯃꯥꯡꯗ ꯑꯅꯤ ꯇꯧꯁꯟꯒꯔꯦ
ꯑꯣ ꯑꯩꯈꯣꯏꯗꯤ ꯐꯦꯟꯁꯦ ꯑꯗꯨ ꯀꯩꯅꯣꯗ ꯑꯣꯏꯔꯦ
ꯕꯔꯖꯤꯟ
ꯑꯩꯈꯣꯏꯗꯤ ꯑꯣꯏꯗ꯭ꯔꯦ ꯑꯁ ꯄꯣꯇꯨꯒꯜꯗ ꯑꯗꯨꯝ ꯁꯞꯄꯣꯔꯠ ꯇꯧꯒꯦꯅ ꯈꯜꯂꯤ ꯍꯥꯏꯗꯤ ꯄꯥꯝꯖꯔꯨꯅꯤꯅ ꯃꯥꯁꯨ ꯐꯤꯐꯥꯗꯣ ꯑꯃꯨꯛꯇꯪꯗꯤ ꯂꯧꯍꯟꯅꯤꯡꯕ ꯍꯥꯏꯇꯥꯔꯦ ꯐꯤꯐꯥꯁꯦ
ꯗꯦꯠ ꯀꯌꯥꯗ ꯂꯩꯒꯦ
ꯗꯦꯠ ꯇꯨꯏꯟꯇꯤ ꯊꯔ꯭ꯤ ꯂꯩꯔꯒꯅꯤꯌꯦ
ꯀꯩ ꯂꯝꯒ ꯀꯔꯤ ꯀꯔꯣꯁꯤꯌꯥꯒ ꯇꯥꯕ꯭ꯔꯣ
ꯎꯝ ꯀꯔ꯭ꯑꯣꯁꯤꯌꯥꯒ ꯁꯤꯌꯥꯒꯔꯥ ꯇꯥꯕꯗꯨꯕꯣ ꯑꯣ ꯀ꯭ꯔꯣꯁꯤꯌꯥꯒ ꯇꯥꯏ
ꯑꯁ ꯈꯔꯂꯨꯗꯣꯔꯤꯒ
ꯂꯨꯗꯗꯤ ꯀ꯭ꯔꯣꯁꯤꯌꯥꯒꯤꯁꯨ ꯐꯖꯕꯕꯨ ꯂꯨꯀꯥ ꯃꯣꯔꯇꯤꯛ ꯍꯣꯏ ꯔꯥꯀꯤꯇꯤꯛ ꯍꯣꯏ ꯌꯥꯎꯔꯤꯃꯤꯗꯣ
ꯎꯝ
ꯃꯣꯏꯖꯨ ꯕꯣꯟ ꯌꯥꯝ ꯐꯖꯕꯅꯦꯕ ꯍꯥꯏꯗꯤ ꯂꯨꯀꯥ ꯃꯣꯇꯤꯛꯁꯨ ꯍꯥꯟꯅ ꯔꯦꯑꯜ ꯃꯦꯇ꯭ꯔꯤꯠꯇ ꯔꯣꯅꯥꯜꯗꯣꯒ ꯄꯨꯟꯅ ꯄꯨꯟꯅ ꯁꯥꯟꯅꯔꯝꯃꯤꯅꯤꯗꯣ
ꯅꯪꯗꯤ ꯀꯔꯝꯕ ꯇꯤꯝꯗ ꯁꯞꯄꯣꯔꯠ ꯇꯧꯒꯦ
ꯑꯩꯈꯣꯏ ꯅꯦꯃꯥꯔꯅꯤ ꯀꯩꯅꯣ
ꯕꯔꯖꯤꯜꯗ
ꯑ
ꯕ꯭ꯔꯥꯖꯤꯜꯗ ꯃꯊꯪ ꯀꯅꯥꯒ ꯇꯥꯕꯖꯥꯅꯣ
ꯃꯊꯪ ꯀꯩꯅꯣ ꯇꯥꯏ ꯍꯂꯥꯑꯟ ꯍꯣꯏꯒ
ꯅꯣꯔꯋꯦꯒ
ꯑ ꯔꯥꯎꯟ ꯑꯣꯐ ꯁꯤꯛꯁꯇꯤꯟꯗ ꯕ ꯕꯔꯖꯤꯟꯅ ꯀꯥꯟꯅꯤꯗ ꯗꯨꯗꯗꯤ
ꯊꯥꯏ ꯉꯝꯗꯦꯗ ꯇꯝ ꯉꯝꯗꯦꯗ ꯍꯧꯖꯤꯛꯀꯥꯟ ꯕꯣꯟꯁꯤ
ꯑꯗꯨꯅꯦ ꯍꯢꯖꯤ ꯃꯑꯣꯡ ꯃꯥꯟꯗ ꯃꯥꯟꯗꯕ ꯀꯥꯈꯠꯂꯛꯇ꯭ꯔꯣ
ꯄꯣꯠ ꯑ ꯕꯣꯟ ꯌꯦꯡꯕꯗꯤ ꯄꯨꯟꯅ ꯌꯦꯡꯃꯤꯟꯅꯕ꯭ꯔ ꯅ꯭ꯇ꯭ꯔꯒ ꯏꯇꯣꯝꯗ ꯌꯦꯡꯕ꯭ꯔꯣ ꯀꯃꯥꯏꯅ ꯌꯦꯡꯒꯦ
ꯏꯊꯟ ꯌꯦꯡꯉꯦꯗꯥ ꯅꯣꯏꯗꯤ
ꯑꯣ ꯑꯩꯈꯣꯏꯒꯤꯗꯤ ꯑꯩꯈꯣꯏ ꯄꯨꯟꯅ ꯔꯨꯝ ꯑꯝꯗ ꯑ ꯑꯩꯈꯣꯏꯒꯤ ꯔꯃꯥ ꯀꯥꯟꯒꯤ ꯏꯁ꯭ꯂꯥꯏꯠ ꯀꯥꯞꯄꯝꯅꯕꯗꯣ ꯑꯗꯨꯗ ꯃꯥꯗꯣ ꯃꯥꯗꯨ ꯂꯩꯌꯦ ꯑꯗꯨꯗ ꯄꯨꯟꯅ ꯐꯝꯕꯗꯨꯗ ꯀꯥꯞꯊꯣꯛꯑꯒ ꯌꯦꯡꯉꯦ
ꯄꯣꯖꯦꯛꯇꯔꯗ ꯂꯩꯕ꯭ꯔꯥ ꯍꯥꯢꯌꯦ ꯃꯥꯒꯤ
ꯂꯩꯌꯦ
ꯃꯁꯥꯔꯣ ꯑꯆꯧꯕ꯭ꯔꯣ
ꯑ ꯀꯩꯅꯣ ꯇꯧꯋꯦ ꯑꯗꯨꯝ ꯑꯩꯈꯣꯏ ꯃꯤ ꯇꯔꯥ ꯀꯨꯟ ꯑꯃ ꯌꯦꯡꯕꯩꯗꯤ ꯑꯗꯨꯝ ꯌꯥꯏꯌꯦ
ꯎꯝ ꯀꯥ ꯃꯅꯨꯗꯁꯨ ꯌꯥꯢ
ꯌꯥꯏ ꯀꯥꯃꯅꯨꯡꯗꯣ ꯃꯩ ꯂꯣꯏ ꯃꯨꯠꯊꯠꯂꯦꯗꯅ
ꯑꯣ
ꯒ ꯂꯣꯏꯅ ꯊꯣꯡ ꯊꯣꯡꯅꯥꯎ ꯊꯤꯡꯖꯟꯂꯒ ꯄꯨꯡꯃꯝ ꯃꯝꯍꯜꯂ ꯀꯥꯞꯄ ꯌꯦꯡꯕ
ꯀꯩꯅꯣꯗ ꯏꯁꯀ꯭ꯔꯤꯟ ꯐꯠꯇꯕꯤꯗ ꯋꯥꯜꯗ ꯁꯨꯝ
ꯋꯥꯜꯗ
ꯃꯌꯦꯛ ꯁꯦꯡꯕ꯭ꯔꯣ
ꯃꯌꯦꯛ ꯁꯦꯡꯉꯦ ꯑꯗꯣ ꯐꯤ ꯑꯉꯧꯕ ꯑꯃ ꯊꯥꯔꯒ ꯊꯝꯃꯗꯤ ꯑꯗꯨꯅ ꯑꯃꯨꯛ ꯍꯦꯟꯅ ꯁꯦꯡꯉꯦ
ꯅꯨꯡꯉꯥꯢꯕꯩ ꯃꯋꯣꯡꯅꯤꯅꯦ
ꯑꯁ ꯅꯨꯡꯉꯥꯏꯔꯝꯅꯤ ꯕꯣꯟꯁꯦ ꯍꯣꯏꯔꯦꯟꯗꯤ ꯀꯩꯀꯩ ꯂꯝ ꯂꯩꯕꯖꯥꯠꯅꯣ
ꯍꯣꯔꯦꯟꯖꯦ ꯈꯪꯗꯦꯅꯦ ꯀꯩ ꯀꯔꯤꯒ ꯀꯩꯒ ꯑꯥꯔꯖꯦꯟꯇꯤꯅꯥ ꯉꯁꯤ ꯑꯣꯏꯔꯃꯣꯏꯗ ꯂꯩꯕ
ꯑꯣꯏꯔꯝꯃꯣꯏꯗ
ꯃꯃꯤꯡ ꯆꯠꯇꯕ ꯀꯩ ꯀꯅꯣ ꯈꯔ ꯂꯩꯍꯧꯕ ꯃꯥꯜꯂꯦ
ꯎꯝ ꯃꯃꯤꯡ ꯆꯠꯇꯕ ꯍꯥꯏꯁꯦ ꯃꯣꯏꯁꯦ ꯕꯣꯟꯗꯤ ꯑꯗꯨꯝ ꯐꯖꯔꯤ ꯄꯣꯠꯅꯤꯅꯦꯀꯣ
ꯊꯥꯔꯇꯤ ꯇꯨ ꯆꯪꯉꯛꯏꯃꯤꯅ ꯔꯥꯎꯟ ꯑꯐ
ꯎꯝ ꯉ ꯑꯩ ꯃꯑꯣꯡ ꯃꯥꯜꯂ ꯃꯥꯜꯂꯒ ꯂꯩꯍꯧꯈꯤꯕ ꯂꯝ ꯌꯥꯝ ꯂꯩꯔꯦ
ꯖꯔꯃꯅꯤ ꯂꯩꯍꯧꯕꯗꯨꯗꯤ ꯉꯛꯇ꯭ꯔꯣ
ꯖꯔꯃꯅꯤ ꯂꯩꯍꯧꯔꯤ ꯃꯌꯥꯝ ꯃꯣꯏ ꯍꯧꯔꯛꯄꯗꯣ ꯐꯖꯕꯅꯦ
ꯑꯗꯨꯅꯦ ꯍꯥꯢꯖꯦ ꯒꯣꯜ ꯇꯔꯦꯠꯀ ꯆꯟꯕꯅꯦ ꯍꯥꯢꯕ
ꯎꯝ ꯍꯣꯏ ꯀꯩꯅꯣ ꯖꯔꯃꯅꯤ ꯂꯩꯍꯧꯔꯦ ꯑꯗꯨꯒ ꯎꯔꯨꯒꯦꯁꯨ ꯂꯩꯍꯧꯔꯣ ꯃꯥꯜꯂꯦꯅꯦ
ꯎꯔꯨꯒꯦ ꯑ ꯂꯩꯍꯧꯔ ꯃꯥꯜꯂꯦ ꯖꯔꯃꯟꯅꯅ ꯄꯔꯥꯎꯒꯦꯅ ꯑꯃ ꯂꯩꯕꯗꯣ ꯑꯗꯨꯅ ꯀꯥꯕ ꯑꯣꯏꯔ ꯃꯥꯜꯂꯦ
ꯍꯣꯏ-ꯍꯣꯏ ꯄꯦꯔꯨꯒꯦ ꯕꯣꯟ ꯐꯖꯕꯅꯤꯗ ꯊꯥꯏꯅꯗꯒꯤ
ꯅꯩꯕꯗꯤ ꯖꯔꯃꯤꯅꯤ ꯅꯩꯌꯦ ꯇ꯭ꯔꯥꯏꯚꯦꯛꯇ
ꯑꯣ ꯇ꯭ꯔꯥꯏꯕꯦꯛ ꯇꯅꯦꯕ
ꯗ꯭ꯔꯥꯏꯚꯦꯠꯇ ꯆꯟ ꯀꯩꯅꯣꯇꯧ ꯁꯦꯞ ꯇꯧꯊꯣꯔꯛꯄ ꯉꯔꯥꯡꯒꯤ ꯃꯦꯛꯁꯤꯀꯣꯒꯤ ꯌꯦꯡꯍꯧꯗ꯭ꯔꯣ
ꯌꯦꯡꯗꯦ ꯃꯣꯏ ꯕꯖ ꯆꯪꯒꯤ ꯍꯥꯅ ꯀꯃꯥꯏ ꯀꯃꯥꯏꯅ ꯇꯧꯒꯦꯗꯣ
ꯃꯦꯛꯁꯤꯀꯣꯖꯨꯕꯣ ꯅꯩꯒꯥꯏꯅꯔꯦ ꯑꯔꯣꯏꯕꯤ ꯍꯀꯤꯃꯤ ꯍꯣꯢ ꯀꯥꯡꯕꯨꯗꯣ ꯑꯗꯨꯒ ꯄꯦꯅꯥꯜꯇꯤ ꯌꯥꯝ ꯆꯟꯗꯦꯗ ꯍꯀ ꯃꯤ ꯍꯀꯤꯃꯤꯁꯨ ꯄꯦꯅꯥꯜꯇꯤ ꯆꯟꯗꯗꯅ
ꯑꯦ ꯍꯛꯀꯤ ꯃꯤꯒ ꯁꯥꯟꯅꯕꯗꯣ ꯃꯦꯛꯁꯤꯀꯣꯔꯣ
ꯃꯦꯛꯁꯤꯀꯣ ꯅꯅꯦꯕ ꯍꯥꯀꯤ ꯃꯤ ꯑꯣꯏꯔꯣ
ꯑꯗꯨ ꯍꯛꯆꯦꯜꯅ ꯊꯣꯛꯣꯏꯏꯅꯦ ꯃꯣꯔꯣꯛ ꯀꯣꯟꯅ
ꯑ ꯑꯦ ꯗꯦ ꯃꯣꯔꯣ ꯀꯣꯔꯤ ꯍꯥꯀꯤꯕꯤ ꯍꯒꯒꯤꯅ
ꯑꯥ ꯃꯣꯔꯣꯛ ꯑꯗꯨꯅ ꯃꯣꯏꯅ ꯍꯈꯩ ꯃꯤꯉꯩ ꯊꯣꯔꯤꯗꯨꯗꯤ
ꯑꯥ ꯑꯗꯨ ꯃꯣꯏ ꯍꯛꯀꯤꯃꯤꯗꯨ ꯄꯤꯅꯥꯇꯤ ꯆꯟꯗ꯭ꯔꯕꯅꯦꯃꯤ
ꯍꯣꯏꯅꯦ ꯄꯣꯁꯇ ꯄꯥꯜꯂ ꯍꯟꯗꯣꯛꯈꯤꯕꯩ ꯑ ꯀꯩꯅꯣꯗꯤ ꯌꯦꯡꯉꯤꯅꯦ ꯑꯇꯣꯞꯄꯗ ꯑꯃꯨꯛ ꯑꯥꯞꯇꯔ ꯎꯝ
ꯑꯗꯨꯒ ꯑꯃꯗꯨꯅ ꯁꯦꯞ ꯇꯧꯔꯛꯄ ꯑꯗꯨꯒ ꯃꯣꯏꯒꯤ ꯀꯔꯤꯒꯤ ꯅꯍꯥꯟ ꯚꯔꯖꯤꯟꯒ ꯑꯍꯞ ꯑꯁꯥꯗ ꯆꯟꯕ ꯅꯨꯄꯥꯗꯣ ꯅꯝꯕꯔ ꯇꯦꯟꯗꯣ ꯁꯥꯕꯤꯔꯤ ꯍꯥꯏꯕ꯭ꯔꯣ ꯑꯗꯨꯅ ꯂꯥꯁꯇ ꯆꯠꯂꯛꯑꯦꯔ ꯑꯗꯨꯒ ꯁꯨꯃꯥꯏꯅ ꯇꯧꯋꯦ ꯕꯦꯛꯇ ꯇꯧꯗ꯭ꯔꯣ
ꯕꯦꯁꯀꯦꯠ ꯇꯧ ꯕꯦꯀꯦꯠ ꯇꯧꯔꯣꯏ ꯂꯨꯄꯥ ꯑꯃ ꯌꯥꯎꯗ꯭ꯔꯤ ꯉꯔꯥꯡꯗꯒꯤ ꯍꯗꯤ ꯎꯝ
ꯀꯩꯅꯣ ꯃꯣꯔꯣꯀꯣꯒꯤꯗꯨꯗ ꯄꯦꯅꯥꯜꯇꯤ ꯀꯥꯎꯅꯕꯗꯣ ꯀꯥꯕ ꯆꯤꯡꯗꯕꯖꯥꯠꯅꯤꯗꯅ
ꯑ
ꯁ ꯑꯗꯨ ꯃꯥꯡꯉꯦꯗꯅ
ꯨꯡꯃ ꯀ ꯈꯦꯗꯧꯔꯤꯕꯕ
ꯄꯁꯥꯃꯗꯧ
ꯀꯔꯤ ꯀꯔꯤ ꯀꯔꯤ ꯑꯦꯞꯁ ꯆꯠꯇꯣꯏꯅꯣ
ꯒꯦꯝꯒꯤ ꯋꯥꯟ ꯑꯦꯛꯁ ꯕꯦꯠ ꯑꯗꯨꯒꯨꯝꯕ ꯅꯠꯇꯕ ꯑꯃ ꯂꯩ
ꯑꯣ ꯀꯩ ꯃꯃꯤꯡ ꯀꯧꯕꯥ
ꯑ ꯒꯦꯝꯒꯤꯅꯤꯗ ꯏꯁꯄꯤꯟ ꯅꯨꯡ ꯌꯥꯎꯕ ꯒꯦꯝ ꯑꯃ ꯂꯩ ꯃꯥꯟꯅꯕꯅꯥ ꯊꯥꯔꯛꯄꯅꯤ
ꯑꯣ ꯊꯥꯕꯤꯔꯝ ꯌꯥꯏꯑꯕ
ꯌꯥꯏꯌꯦ ꯉꯁꯤꯁꯨ ꯑꯩ ꯀꯩꯅꯣꯗ ꯕꯦꯠ ꯇꯧꯕꯅꯦ ꯀꯥꯗꯤ ꯀꯥꯔꯦꯗꯅꯥ
ꯎꯝ ꯀꯥꯔꯨꯄꯥ ꯀꯌꯥ ꯐꯪꯕ
ꯑꯗꯨꯗꯤ ꯃꯣꯏꯒꯤ ꯄꯣꯏꯟ ꯃꯁꯤꯡꯗꯣ ꯂꯩꯔꯦ ꯃꯣꯏꯁꯨ ꯃꯣꯏ ꯏꯁ ꯑꯔꯤꯛꯕ ꯇꯔꯗꯤ ꯄꯁꯥ ꯌꯥꯝ ꯄꯤꯛꯍꯂꯦꯕ
ꯉꯥ ꯅꯠꯇꯦ ꯃꯔꯤꯨꯋꯥꯏ ꯄꯩꯁꯥ ꯄꯤꯌꯦꯕ
ꯑꯥ
ꯎꯟ
ꯑꯩ ꯑꯩ ꯉꯁꯤ ꯀꯩꯅꯣꯗ ꯃꯦꯛꯁꯤꯀꯣꯗ ꯇꯧꯕꯅꯤ ꯂꯨꯄꯥ ꯆꯥꯝꯃ ꯊꯥꯕꯗꯥ ꯂꯨꯄꯥ ꯆꯅꯤꯒ ꯀꯨꯟꯃꯨꯛ ꯐꯪꯉꯦ
ꯎꯟ
ꯑꯗꯣ ꯇꯤꯝꯗꯣ ꯑꯔꯤꯡ ꯑꯔꯤꯡꯕ ꯁꯄꯦꯟꯒꯤ ꯑꯣꯏꯇꯥꯔꯗꯤ ꯑꯥꯔꯖꯦꯟꯇꯤꯅꯥ ꯑꯣꯏꯇꯥꯔꯗꯤ ꯄꯩꯁꯥꯗꯣ ꯌꯥꯝ ꯄꯤꯛꯑꯦꯕ ꯂꯨꯄꯥ ꯆꯥꯝꯃ ꯊꯥꯕꯗ ꯂꯨꯄꯥ ꯀꯨꯟꯃꯨꯛ ꯆꯪꯒ ꯊꯣꯡꯉꯦꯕ ꯀꯥꯗꯧꯕ ꯁꯨꯝ ꯆꯤꯟꯗꯗꯤ ꯑꯗꯨꯗ ꯇꯧꯕꯋꯥꯅꯤꯗ ꯍꯧꯖꯤꯛꯇꯤ ꯊꯥꯔꯇꯤ ꯇꯨꯅꯤꯅ ꯄꯩꯁꯥ ꯊꯥꯕꯗꯣ ꯅꯨꯡꯉꯥꯏꯔꯦꯕ ꯇꯤꯝꯗꯣ ꯁꯨꯝ ꯌꯦꯡꯕ ꯑꯗꯨꯝ ꯈꯪꯉꯤꯗꯅ
ꯑꯥ
ꯑꯩ ꯍꯟꯗꯛꯀꯤ ꯔꯥꯎꯟ ꯊꯥꯔꯇꯤ ꯇꯨꯒꯤ ꯑꯍꯨꯝ ꯂꯛ ꯊꯥꯔꯦ ꯑꯍꯨꯝꯂꯛ ꯂꯣꯏ ꯉꯝꯃꯤ
ꯎꯝ ꯀꯌꯥ ꯀꯌꯥ ꯊꯥꯔꯣ ꯀꯌꯥ ꯀꯌꯥ ꯐꯃ
ꯆꯥꯝꯃ ꯊꯥꯔꯒ ꯆꯅꯤ ꯗꯤ ꯂꯣꯏ ꯍꯦꯜꯂꯦꯗꯅ
ꯑꯥ
ꯆꯥꯝꯃ ꯁꯥꯥꯝꯃꯗꯤ ꯂꯣꯏ ꯍꯦꯟꯅ ꯇꯣꯡ ꯉꯦꯕ
ꯑꯣ ꯅꯪ ꯅꯃꯅꯕ ꯅ ꯍꯥꯏꯕ ꯑꯗꯨꯗ ꯑꯗꯨꯝ ꯊꯥꯕꯗ
ꯎꯝ ꯊꯥꯕꯤ ꯑꯩ ꯀꯩ ꯒꯝꯕꯤ ꯂꯤꯒꯣ
ꯂꯨꯄꯥ ꯀꯩꯅꯣꯗꯒꯤ ꯗꯤꯄꯣꯖꯤꯠ ꯇꯧ ꯌꯥꯕ ꯂꯨꯄꯥ ꯇꯔꯥꯗꯒꯤꯩ ꯊꯥ ꯌꯥꯏꯌꯦ
ꯑꯣ
ꯃꯩ ꯃꯩꯁꯨꯝ ꯊꯥꯒꯦ ꯇꯧꯕꯅꯦ
ꯎꯝ
ꯆꯥꯛ ꯆꯥ ꯗꯔꯤꯕ
ꯆꯥꯛ ꯆꯗꯔꯤꯗ
ꯄꯨꯡ ꯃꯁꯥꯗꯧꯕ ꯄꯨꯡ ꯇꯔꯥ ꯔꯥꯃꯁꯨꯣꯏ ꯇꯥꯔꯦ
ꯗꯑꯩꯄꯨꯔ ꯆꯥꯗꯩꯁꯤ ꯆꯅꯤ
ꯑꯣ ꯅ ꯊꯣꯛ ꯉꯥ ꯆꯥꯔꯤꯕꯣ
ꯑꯦ ꯑꯩꯈꯣꯏ ꯑꯗꯨꯝ ꯃꯈꯥꯗ ꯀꯩꯅꯣꯃꯤꯁꯀꯤ ꯇꯧꯋꯦ ꯍꯥꯏꯕ ꯋꯥꯅꯦꯕ ꯀꯣ
ꯎꯟ
ꯎꯝ ꯃꯊꯛꯇꯅ ꯑꯌꯥꯝꯕ ꯂꯣꯏ ꯆꯥꯕꯅꯤꯗ ꯆꯥꯕꯅꯤ ꯑꯗꯨꯝ ꯊꯦꯡ ꯀꯩꯀꯥ ꯑꯗꯨꯅ ꯃꯊꯛꯇ ꯂꯣꯏ ꯊꯝꯃꯅꯦ ꯄꯨꯔꯛ ꯑꯒ
ꯍꯥꯏꯗꯤ ꯑꯐꯕꯔꯣ ꯌꯦꯌꯦꯡ ꯆꯦꯡ ꯂꯣ
ꯑꯥ ꯃꯩꯇꯩ ꯆꯦꯡ ꯌꯨꯝꯗꯒꯤ ꯄꯨꯈꯟꯗꯅ ꯊꯝꯕꯅꯦꯕ
ꯑꯣ
ꯍꯥꯏꯗꯤ ꯆꯥꯕ ꯍꯥꯏꯁꯦ ꯑꯌꯥꯝꯕ ꯃꯇꯝꯗ ꯏꯇꯣꯟꯜ ꯏꯇꯣꯟꯗꯗꯤ ꯀꯩ ꯁꯨꯡꯌꯥ ꯆꯥꯟꯅꯗꯦꯕ
ꯎꯝ
ꯑꯩꯈꯣꯏ ꯑꯅꯤ ꯑꯍꯨꯝ ꯑꯅꯤ ꯑꯍꯨꯝ
ꯎꯝ
ꯉꯔꯥꯡꯗꯤꯅꯦ ꯈꯔ ꯏꯁꯥꯅ ꯈꯔꯒ ꯉꯔꯥꯡ ꯑꯔꯣꯏꯕꯅꯦ ꯈꯔꯒ ꯅꯩꯔꯨꯕꯒ ꯑꯦ ꯑꯍꯤꯡꯗ ꯊꯣꯡ ꯂꯣꯟꯖꯟ ꯊꯃꯝꯃꯤꯅꯤꯃꯦ
ꯑꯗꯤ ꯆꯥꯛ ꯆꯥꯅꯤꯡꯉꯛꯄꯁꯨ ꯆꯥꯗ꯭ꯔꯦ ꯏꯁꯤꯡ ꯊꯛꯅꯤꯡꯉꯛꯄꯁꯨ ꯊꯛꯇ꯭ꯔꯦ
ꯑꯥ ꯅꯪꯒ ꯗꯤꯄꯛꯀꯔꯣ ꯂꯩꯃꯤꯟꯅꯩꯁꯤꯅ
ꯖꯣꯒꯤꯒ ꯂꯩꯕꯅꯦ
ꯅꯪꯒ ꯖꯣꯒꯤꯒ
ꯎꯝ
ꯂꯩꯇꯕ ꯀꯥ ꯉꯠꯇꯔꯥ ꯂꯧꯔꯤꯁꯦ
ꯗꯕꯜ ꯀꯥ ꯑꯃ ꯑꯅꯤ ꯑꯍꯨꯝ ꯗꯕꯜ ꯀꯥ ꯑꯍꯨꯝ ꯂꯧꯋꯦ
ꯁꯨꯕꯥꯁꯅ ꯃꯊꯟꯗ ꯂꯩꯕ꯭ꯔꯥ
ꯑꯥ
ꯎꯝ
ꯁꯤꯡꯒꯜ ꯍꯥꯏꯁꯦ ꯗꯤꯄꯛꯁꯨ ꯗꯕꯜ ꯂꯧꯕ ꯋꯥꯅꯦ ꯃꯇꯣꯟ ꯇꯨꯝꯃꯤꯅꯤ ꯉꯣꯆꯥꯁꯨ ꯗꯕꯜ ꯂꯧ ꯋꯥꯅꯤ ꯃꯇꯣꯟ ꯇꯨꯝꯃꯤꯅꯤ
ꯀꯩꯅꯣꯗꯤ ꯈꯠꯅꯔꯦ ꯗꯨꯗꯤ ꯀꯃꯥꯏꯅ ꯇꯧꯔꯒꯦ ꯅꯣꯏ ꯃꯥꯟꯅꯕꯗꯣ ꯀꯩꯕ ꯊꯣꯡ ꯂꯣꯟꯖꯜꯂꯝꯃꯦꯗꯣ ꯅꯪꯅ
ꯀ꯭ꯋꯤꯟꯇꯟꯂꯣ ꯏꯁ ꯑꯩꯉꯣꯟꯗ ꯕꯗꯅꯥꯝ ꯑꯗꯨꯒꯤ ꯍꯦꯛ ꯕꯗꯅꯥꯝꯗꯣ ꯃꯌꯥꯝ ꯆꯪꯉ ꯑꯩꯉꯣꯟꯗ ꯄꯤꯕꯅꯦ ꯑꯩꯅ ꯊꯣꯡ ꯂꯣꯟꯖꯜꯂꯝꯕꯩ ꯆꯠꯈꯤꯕꯅꯦ ꯑꯦ ꯃꯥꯅ ꯐꯖꯗꯕꯩꯅꯤ
ꯍꯧꯖꯤꯛꯐꯥꯎ ꯂꯥꯛꯇ꯭ꯔꯕꯣ
ꯂꯥꯛꯇꯤ ꯂꯥꯛꯄꯅꯦ ꯃꯥꯗꯣ ꯁꯤꯗ ꯇꯨꯝꯗꯦ ꯍꯣꯏꯇꯦꯟ ꯊ꯭ꯔꯤꯗ ꯍꯥꯏꯕ꯭ꯔꯥ ꯐꯥꯏꯚꯇ ꯍꯥꯏꯕ꯭ꯔꯥ ꯇꯨꯝꯃꯦ ꯍꯥꯏꯝ
ꯀꯔꯤꯅꯣ ꯍꯥꯏꯁꯤꯕꯨ ꯃꯥꯏ ꯀꯥꯗꯤ ꯂꯩꯕ
ꯍꯨꯡ
ꯃꯥꯏ ꯀꯥꯗꯤ ꯂꯩꯔꯤꯕꯕ
ꯃꯥꯥꯏ ꯀꯥꯁꯦ ꯂꯩ ꯃꯥꯁꯨ ꯃꯥꯏ ꯀꯥꯥ ꯁꯤꯡꯒꯜ ꯀꯥ ꯑꯃ ꯂꯧꯔꯤꯅꯦ
ꯑꯣ ꯑꯗꯨ ꯇꯨꯝꯗ꯭ꯔꯦꯕ
ꯇꯨꯝꯗ꯭ꯔꯦ
ꯑꯦ ꯃꯤꯅ ꯏꯁ ꯑꯩꯁꯨ ꯑꯗꯨ ꯅꯨꯃꯤꯠꯇꯣ ꯑ ꯑꯩꯈꯣꯏꯁꯦ ꯁꯤꯗ ꯗꯥ ꯉꯣꯆꯥꯅꯦ ꯑꯩꯅꯦ ꯔꯥꯃꯀꯥꯟꯅ ꯑꯃ ꯀꯛꯆꯤꯡ ꯃꯆꯥ ꯑꯃ ꯂꯩꯕꯗꯣ
ꯎꯝ
ꯎꯝ ꯑꯩꯈꯣꯏ ꯑꯍꯨꯝꯁꯦ ꯐꯝꯃꯒ ꯍꯤꯗꯥꯛ ꯊꯛꯄ ꯍꯥꯏꯇꯥꯔꯦ
ꯎꯝ
ꯑꯗꯨꯗ ꯑ ꯑꯩꯅ ꯆꯥꯛ ꯏꯁꯤꯡꯁꯦ ꯃꯈꯥꯗꯒꯤ ꯄꯨꯈꯠꯂꯒ ꯑꯗꯨ ꯅꯨꯃꯤꯠꯇꯣ ꯏꯔꯣꯜꯂꯦꯕꯀꯣ
ꯑ
ꯗꯥꯁꯨꯕꯥꯁꯅ ꯍꯪꯒꯥꯝ ꯊꯣꯡꯕ ꯈꯔ ꯄꯨꯔꯛꯑꯦ
ꯑꯥ
ꯑ ꯍꯪꯒꯥꯝ ꯊꯣꯡꯕ ꯈꯔ ꯄꯨꯔꯛꯄꯗꯨꯗ ꯑ ꯅꯪ ꯆꯥꯛꯇꯣ ꯆꯥꯒꯦꯗꯤ ꯆꯥꯎ ꯑꯩꯈꯣꯏ ꯆꯥ ꯗ꯭ꯔꯤ ꯂꯧꯈꯠꯂꯝꯃꯣꯅ ꯍꯥꯏꯕꯗ ꯍꯥꯏꯕ ꯍꯥꯏꯇꯥꯔꯦ ꯑꯩꯅ ꯑꯩꯗꯤ ꯍꯣꯔꯦꯟ ꯆꯥꯛ ꯁꯣꯏꯗꯕꯤ ꯆꯥꯅꯤ ꯑꯌꯨꯛꯁꯨ ꯆꯥꯗꯦ ꯅꯨꯃꯤꯗꯥꯡ ꯈꯔ ꯆꯥꯗ꯭ꯔꯗꯤ ꯏꯁꯥꯗꯣ ꯌꯥꯔꯔꯣꯏꯅ ꯑꯩ ꯍꯥꯏꯕ ꯍꯥꯏꯇꯥꯔꯦ
ꯑ
ꯃꯥꯁꯦ ꯆꯥꯏꯔꯦ ꯀꯩꯝ ꯀꯩꯝ ꯍꯥꯏꯗ꯭ꯔꯦ ꯆꯥ ꯆꯥꯊꯣꯛ ꯂꯣꯏꯔꯦꯀꯣ
ꯑꯥ
ꯑꯗꯨꯒ ꯑꯦꯁ ꯆꯂꯣꯗ ꯅꯪꯒꯤ ꯆꯥꯛꯄꯨ ꯑꯩꯅ ꯂꯧꯈꯠꯂ ꯆꯥꯒꯗ꯭ꯔꯥ ꯅꯪꯒꯤꯕꯨ ꯊꯝꯒꯗ꯭ꯔꯥ ꯃꯈꯥ ꯀꯨꯝꯃ ꯆꯥꯎꯆꯣ ꯑꯃꯨꯛ ꯍꯥꯏꯔꯛꯄ ꯍꯥꯏꯇꯥꯔꯦ
ꯑꯣ
ꯑꯦ ꯑꯩꯗꯤ ꯉꯁꯥꯏ ꯑꯩꯒꯤ ꯏꯉꯥꯡꯗ ꯂꯧꯈꯠꯂ ꯊꯝꯖꯕꯅꯦ ꯆꯥꯒꯦꯅ ꯅꯪ ꯆꯥꯊꯣꯛꯂꯨꯔꯃꯥꯏꯅ ꯍꯥꯏꯕꯗꯨꯗꯤ ꯅꯨꯡꯉꯥꯏꯇꯦ ꯈꯣꯠꯇꯦ ꯐꯖꯅ ꯇꯧꯔꯝꯕ ꯅꯪ ꯍꯦꯛ ꯑꯩꯅ ꯀꯩꯗꯧꯒꯦ ꯌꯦꯡꯉꯣꯅ ꯍꯥꯏꯕ ꯍꯥꯏꯇꯥꯔꯦ
ꯎꯝ
ꯇꯧꯅꯤꯡꯕ ꯇꯧ ꯑꯩꯗꯤ ꯇꯨꯝ ꯆꯪꯉ ꯍꯥꯏꯔꯒ ꯑꯩꯅ ꯂꯪꯩꯅ ꯇꯨꯝ ꯆꯪꯉ ꯑꯩꯅꯣꯡꯅ ꯆꯪꯒꯅꯤ ꯀꯥꯗꯅ ꯍꯥꯏꯇꯥꯔꯦ
ꯎꯥ
ꯍꯥꯏꯗꯤ ꯂꯣꯟꯖꯔꯣꯏꯗꯃꯤꯅꯤꯗ ꯑꯩꯁꯦ ꯃꯈꯥ ꯀꯨꯝꯊꯔꯛꯑꯀꯦ ꯇꯧꯔꯝꯅꯦꯕ
ꯑꯣ
ꯑꯩꯈꯣꯏ ꯁꯣꯝꯒꯤꯔꯣꯝ ꯊꯣꯡꯅꯕꯒꯤ ꯑꯉꯥꯡꯒꯤ ꯀꯥꯒꯤ ꯊꯣꯡꯗ ꯑꯃꯨꯛ ꯁꯣꯁꯦ ꯌꯥꯔꯒ ꯊꯝꯃꯝꯕ ꯑꯃꯨꯛ ꯊꯦꯡꯅꯕ ꯍꯥꯏꯇꯥꯥꯔꯦ ꯂꯥꯛꯄꯗꯨꯗ
ꯑꯣ
ꯑ ꯊꯛꯄ ꯆꯜꯂꯦ ꯑꯩ ꯃꯥꯁꯦ ꯄꯨꯡ ꯑꯃ ꯇꯥꯔꯛꯄꯩꯗ ꯀꯣꯏꯔꯥꯎ ꯂꯥꯎꯕ ꯍꯧꯔꯛꯑꯦ
ꯑꯣꯝ
ꯑꯩꯈꯣꯏ ꯁꯨꯕꯥꯁꯅ ꯑꯃꯣ ꯑ ꯁꯁ ꯕꯥꯅ ꯌꯣꯟ ꯑꯦꯛꯁꯟ ꯇꯧꯣꯔꯒꯄꯕꯥꯁꯦ ꯂꯩ ꯅꯪ ꯅꯪ ꯃꯤꯅ ꯁꯨꯉꯥꯏꯗ ꯍꯥꯏ ꯌꯥꯗ꯭ꯔꯥ ꯈꯣꯠꯇ꯭ꯔꯥꯪꯥꯎꯔꯦ ꯑꯩꯅ ꯀꯩꯗꯧꯕꯩ ꯍꯥꯡꯗꯣꯏꯅꯣ ꯅꯪ ꯐꯤꯡꯒꯔ ꯆꯪꯉꯁꯤ ꯅꯪ ꯋꯥꯔꯤ ꯀꯩ ꯈꯪꯒꯦ ꯍꯥꯏꯕ ꯇꯥꯔꯦ
ꯎꯝ
ꯃꯥꯁꯦ ꯃꯥꯁꯦ ꯑꯩꯈꯣꯏ ꯊꯣꯡꯗꯣ ꯈꯣꯡꯋꯥꯏꯔꯝꯃꯒ ꯁꯛꯈ꯭ꯔꯦ ꯃꯥ ꯇꯨꯃꯤꯟ ꯆꯪꯈ꯭ꯔꯦ ꯇꯨꯝꯈꯔꯦ ꯑꯃꯗ ꯂꯥꯎꯕꯁꯨꯅꯩꯝ ꯍꯥꯏꯔꯕꯗꯦ ꯃꯥ ꯁꯨꯕꯥꯁꯀꯤ ꯃꯥꯥꯡ ꯍꯦꯛ ꯑꯣꯄꯣꯖꯤꯠꯅꯦꯕ ꯑꯣꯏꯅꯔꯤꯁꯦ
ꯎꯝ
ꯑꯃꯗ ꯅꯣꯏ ꯂꯥꯎꯔꯕꯃꯤꯅ ꯑꯃꯗ ꯇꯨꯝꯃꯤꯟꯅꯁꯤꯁꯤꯅ
ꯑ
ꯁꯤ ꯁꯥꯎꯔꯤꯕ
ꯎꯝ
ꯍꯥꯏꯗꯤ ꯃꯥꯒꯤ ꯃꯃꯥꯟꯅꯕ ꯁꯣ ꯅꯥꯀꯟꯗ ꯈꯔ ꯂꯩꯌꯦ
ꯎꯝ
ꯗꯤ ꯁꯨꯃꯥꯏꯅ ꯔꯦꯇꯤ ꯇꯧꯔꯒ ꯑꯍꯤꯡ ꯅꯨꯡꯉꯥꯏꯗꯅ ꯊꯣꯡꯁꯤꯦ ꯀꯛꯄꯁꯤꯦ ꯀꯦ ꯀꯛꯀꯦ ꯀꯥꯀꯦ ꯀꯛꯄꯁꯦ ꯑꯩꯈꯣꯏ ꯂꯣꯏ ꯇꯥꯔꯤꯅꯦꯕ
ꯇꯅ ꯁꯣꯄꯁꯅ ꯊꯥꯡꯕꯤꯒ
ꯑꯦ ꯄꯥꯏ ꯃꯃꯥꯟ ꯑꯃꯗ ꯑꯩ ꯅꯥꯗ ꯆꯪꯒ ꯁꯣꯗ ꯄꯤꯌꯨ ꯍꯥꯏꯗꯩꯅ ꯄꯤꯗꯣꯏ ꯂꯩꯔꯝꯅꯦꯕ
ꯑꯣ
ꯑ ꯊꯨꯒꯥꯏꯕ ꯍꯥꯏꯇꯥꯔꯦ ꯁꯣꯗ ꯀꯛꯊꯠ ꯄꯥꯖꯔꯦꯇꯤꯅ
ꯑꯗꯨ ꯅꯣꯋꯥꯥ ꯆꯈ꯭ꯔꯦꯕ
ꯍꯣꯏꯅꯦ ꯑꯗꯨ ꯅꯣꯡꯉꯥꯟꯕꯗ ꯑꯗꯨꯒꯤ ꯑꯍꯤꯡꯉ ꯄꯨꯡ ꯑꯍꯤꯡ ꯄꯨꯡ ꯕꯥꯔꯣ ꯑꯃ ꯑꯗꯨꯗꯩ ꯊꯣꯛꯈꯤꯕꯗꯣ